ꯑ ꯍꯜꯂꯣ
ꯑꯥ ꯇꯥꯕ꯭ꯔꯣ
ꯍꯧ ꯇꯥꯏꯅꯦ
ꯑꯁ ꯀꯔꯤ ꯇꯧꯔꯤꯒꯦ
ꯑꯩꯗꯣ ꯍꯧꯖꯤꯛꯇ ꯆꯥꯛ ꯆꯥꯕ ꯂꯣꯏꯔꯒ
ꯑꯣ ꯐ꯭ꯔꯤꯗ ꯂꯩꯕ ꯑ ꯑꯩꯁꯨ ꯍꯧꯁꯤ ꯑꯗꯨꯁꯨ ꯑꯗꯨꯝ ꯂꯩꯔꯦ ꯐ꯭ꯔꯤꯗ
ꯐ꯭ꯔꯔꯤꯗ ꯂꯩꯌꯦꯌꯥ
ꯑꯦ ꯍꯣꯏ
ꯑ ꯌꯦꯟꯗꯦꯝꯒ ꯂꯨ
ꯐꯔꯤ ꯃꯥꯊ ꯑꯁ ꯍꯥꯎꯕ꯭ꯔꯣ ꯑ ꯑ ꯑꯗꯣ ꯍꯥꯎꯕ꯭ꯔꯥ ꯍꯥꯏ
ꯎꯝ ꯑꯗꯨꯅ ꯍꯥꯎꯇꯦ ꯍꯥꯏꯔꯤꯁꯤꯅꯤ ꯆꯕꯣ
ꯆꯥꯕ ꯑꯁ ꯑꯩꯗꯤ ꯆꯥꯗꯔꯦꯗ
ꯀꯔꯤ ꯀꯔꯤ ꯃꯊꯦꯜ ꯑꯗꯨ ꯊꯣꯡꯉꯒꯦ
ꯑꯁ ꯑꯩꯈꯣꯏ ꯊꯣꯡꯕ ꯍꯧꯗ꯭ꯔꯔꯤ ꯑꯦꯟꯁꯥꯡ
ꯊꯣꯡꯕ ꯍꯧꯗ꯭ꯔꯤꯕ
ꯍꯣꯏ ꯊꯣꯡꯕꯥ ꯍꯜꯗꯔꯤꯕ
ꯀꯩꯒꯤꯔꯣ ꯊꯦꯡꯉꯤꯅꯦ
ꯍꯣꯏ ꯈꯔꯗꯤ ꯊꯦꯡꯔꯅꯦ ꯑꯗ ꯌꯦꯟꯁꯥꯡ ꯊꯣꯡꯅꯕ ꯂꯩꯇꯕ
ꯑꯥ ꯉꯗꯤ ꯀꯥꯏ ꯀꯥꯏ ꯆꯠꯂꯒꯦ
ꯑꯁ ꯍꯥꯏꯗꯤ ꯑꯗꯨꯝ ꯀꯔꯤ ꯌꯨꯝꯗ ꯑꯗꯨꯝ ꯂꯥꯛꯏꯗ ꯇꯥꯎꯗꯤ
ꯌꯨꯝꯗ ꯑꯗꯨꯝ ꯑꯩꯔꯣ
ꯍꯣꯏ
ꯑꯩꯁꯤꯦ ꯌꯨꯝꯗ ꯑꯗꯨꯝ ꯂꯩꯌꯦꯅꯦ
ꯑꯥ ꯍꯧꯖꯤꯛꯇꯤ ꯌꯣꯗ꯭ꯔꯥ
ꯍꯣꯏ ꯍꯧꯖꯤꯛꯄꯨꯗꯤ ꯑꯩ ꯀꯣꯏꯊꯣꯛꯀꯦꯅ ꯇꯧꯔꯤꯌꯦ ꯆꯠꯊꯣꯛꯏꯌꯦ
ꯑꯣ ꯍꯣꯏ ꯍꯥꯏꯌꯣ
ꯑꯩ ꯍꯤꯟꯖꯥꯡ ꯍꯥꯎꯗꯕꯒꯤ ꯌꯨꯝ ꯑꯇꯣꯞꯄꯗ ꯆꯪꯉꯒ ꯊꯤꯔꯨꯈꯤꯒꯦ ꯀꯩ ꯃꯇꯊꯦꯜ ꯍꯥꯎꯕ ꯂꯩꯒꯦꯅ
ꯑꯥ
ꯥꯏ ꯅꯨꯡꯉꯥꯏꯔꯤꯀꯣ ꯅꯪꯗꯤ
ꯍꯣꯏ ꯅꯨꯡꯉꯥꯏꯌꯦ ꯅꯨꯡꯉꯥꯏꯌꯦ
ꯑꯣ
ꯗꯤ ꯌꯦꯗ꯭ꯔꯣ ꯍ ꯍꯣꯏ
ꯍꯣꯏ ꯊꯪꯒꯦꯗ ꯌꯦꯡꯒꯗ꯭ꯔꯥ ꯌꯦꯡꯉꯣꯏꯗ꯭ꯔꯣ
ꯀꯁꯤꯕꯕꯤ ꯑꯉ ꯐꯖꯔꯅꯤꯅ ꯍꯣꯏ ꯌꯥꯪꯁꯦꯔꯥꯅ ꯈꯜꯂꯤ
ꯊꯦꯡꯕꯅꯤꯅ ꯑꯁ ꯌꯦꯡꯅꯤꯡꯕꯒꯨꯝ ꯌꯦꯡꯅꯤꯡꯗꯕꯒꯨꯝ ꯇꯧꯔꯦꯕ ꯄꯨꯡ ꯕꯥꯔꯣ ꯃꯈꯥꯏ ꯑꯣꯏꯕ ꯑꯅ
ꯍ ꯑꯗꯨꯗꯤ ꯊꯦꯡꯂꯤ ꯊꯦꯡꯅ ꯑꯗꯣ ꯀꯨꯏꯗ꯭ꯔꯦꯗ ꯅ ꯂꯣꯏꯒꯗꯧꯕꯣ ꯕꯣꯁꯨ
ꯑꯥ ꯑꯩꯒꯤ ꯇꯤꯝ ꯁꯅꯥꯗ꯭ꯔꯤ ꯐꯥꯎꯗ ꯑꯩꯒꯤ ꯌꯦꯡꯅꯤꯡꯗꯕ
ꯈꯔꯤ ꯇꯤꯝ ꯔꯅꯦ
ꯑꯩꯗꯤ ꯐ꯭ꯔꯥꯟꯁꯀ ꯑꯥꯔꯖꯦꯟꯇꯤꯅꯥꯅꯦꯕ
ꯔꯁꯗꯤ ꯆꯥꯞ ꯃꯅꯔꯦꯅꯦ
ꯎꯝ ꯑꯗꯨꯅꯤꯅꯦ ꯑꯇꯣꯞꯄꯒꯤꯗꯤ ꯀꯌꯥꯝ ꯀꯟꯅ ꯌꯦꯡꯅꯤꯡꯗꯕ
ꯍꯣꯏ ꯑꯗ
ꯗꯣꯀꯤꯗ ꯍꯒꯦ
ꯑꯁ ꯑꯩꯗꯤ ꯑꯗꯨꯝ ꯂꯩꯕ ꯅꯨꯡꯉꯥꯏꯇꯅ ꯑꯗꯨꯝ ꯑ ꯐꯝꯃꯒ ꯂꯦꯞꯒ ꯑꯗꯨꯝ ꯍꯣꯏ ꯅꯨꯡꯉꯥꯏꯇꯦ ꯑꯃꯨꯛꯀ ꯐꯝꯕ ꯑꯃꯨꯛꯀ ꯂꯦꯞꯄ ꯑꯗꯨꯝ ꯇꯧꯔ ꯂꯩꯔꯦ
ꯑꯣ ꯃꯨꯛꯀ ꯐꯝꯕ ꯑꯃꯨꯛꯀ ꯂꯩꯕ ꯑꯗꯨꯗꯤ ꯃꯔꯛ ꯃꯔꯛꯇ ꯑꯩꯈꯣꯏ ꯊꯣꯛꯄ ꯆꯠꯂꯣꯗꯅ
ꯍꯣꯏ ꯃꯔ ꯃꯔꯥꯡ ꯑꯗꯨꯗꯤ ꯆꯠꯂꯣꯏ ꯑꯗꯨꯝ
ꯎꯝ ꯃꯔꯛ ꯃꯔꯛꯇꯗꯤ ꯑꯗꯨꯝ ꯀꯣꯏꯊꯣꯛꯑꯣ ꯌꯨꯝꯗ ꯂꯩꯃꯟꯕꯁꯦ
ꯍꯣꯏ
ꯌꯨꯝꯗ ꯂꯩꯃꯟꯝꯕꯁꯦ ꯂꯥꯏꯅꯥꯒ ꯊꯣꯛꯂꯛꯄ ꯃꯜ ꯊꯣꯛꯂꯛꯀꯅꯤ ꯀꯣ
ꯍꯣꯏ ꯍꯣꯏ ꯌꯨꯝꯗ ꯑꯗꯨꯝ ꯇꯣꯏꯅ ꯂꯩꯔꯗꯤ ꯅꯨꯡꯉꯥꯏꯈꯤꯗ ꯍꯛꯆꯥꯡꯁꯦ ꯍꯣꯟꯕ ꯍꯧꯋꯤ
ꯍꯣꯏ ꯑꯗꯨ ꯅꯅꯤ ꯃꯔꯛ ꯃꯔꯛꯛꯇ ꯊꯣꯛꯑꯣ ꯈꯣꯠꯂꯣ ꯍꯥꯏꯁꯦ
ꯍꯣꯏ ꯀꯣꯏꯕꯁꯨ ꯍꯛꯆꯥꯡꯒꯤ ꯐꯗ
ꯎꯝ ꯌꯥꯗꯤ ꯄꯨꯡ ꯀꯌꯥꯗ ꯆꯥꯛ ꯆꯥꯗꯣꯏꯔꯣ
ꯑꯩꯈꯣꯏꯁꯦ ꯄꯨꯡ ꯑꯥ ꯇꯔꯦ ꯨꯝꯕ ꯆꯒꯤꯔꯈꯥꯡꯗꯦ ꯅꯤꯄꯥꯜꯒꯨꯝꯕ ꯇꯔꯦꯠ ꯅꯤꯄꯥꯜꯒꯨꯝꯕ
ꯅꯪꯗꯤ ꯀꯥꯏꯗ ꯂꯩꯕ꯭ꯔꯣ ꯍꯥꯏꯕꯗꯤ ꯂꯩꯗꯅ ꯆꯤꯡꯗꯔꯣ ꯅꯠꯇ꯭ꯔ
ꯍꯣꯏ ꯍꯣꯏ ꯍꯣꯏ ꯆꯤꯡꯗꯅꯦ
ꯑꯣ ꯁꯤꯁꯤꯡꯗꯔꯣ
ꯍꯣꯏ
ꯉꯁꯤꯗꯤ ꯀꯃꯥꯏꯅ ꯇꯧꯒꯦ ꯅꯪ ꯅꯪꯒꯤ ꯅꯨꯃꯤꯠꯁꯦ ꯑꯗꯨꯝꯅꯅꯨꯡꯉꯥꯏꯕꯅꯠꯇꯒ
ꯑꯁ ꯅꯨꯡꯉꯥꯏꯇꯦꯗ ꯑꯩꯗꯤ ꯍꯧꯖꯤꯛꯀꯤꯁꯤꯦ ꯈꯤꯇꯪꯗ ꯇꯧꯏꯦ
ꯑꯣ
ꯏꯇꯥꯎꯒꯤꯗꯤ ꯌꯥꯝꯕ꯭ꯔꯣ ꯇꯧꯒ
ꯀꯩ ꯀꯩꯕꯨꯔꯥ
ꯑꯁꯤꯁꯦ
ꯑꯣ ꯁꯤꯁꯦ
ꯑ
ꯑꯥ ꯑꯩꯗꯤ ꯍꯣꯏ ꯑꯩꯗꯤ ꯑꯗꯨꯝ ꯌꯥꯝꯃꯦꯅꯦ
ꯑ ꯑꯩꯗꯤ ꯋꯥꯁꯦ ꯑ ꯑ ꯑꯩꯗꯤ ꯋꯥꯁꯦ
ꯍꯣꯏ
ꯈꯔ ꯌꯥꯝꯗꯕ ꯀꯣ ꯄꯥꯥꯛ ꯇꯧꯅꯤꯡꯗꯕ ꯑꯗꯣ ꯑꯗꯨꯒꯤꯅꯤꯗ
ꯑꯩꯗꯤ ꯀꯨꯟ ꯀꯨꯟꯊ꯭ꯔꯥ ꯃꯨꯛꯇꯤ ꯌꯧꯋꯦ
ꯑ
ꯑ
ꯑꯗꯣ ꯅꯨꯃꯤꯠ ꯅꯨꯃꯤꯠ ꯅꯨꯃꯤꯠꯒꯤꯔꯥ ꯑꯗꯨ ꯅꯠꯇ꯭ꯔꯒ
ꯃꯠꯇꯦꯗ ꯑꯩꯈꯣꯏ ꯂꯩꯇꯦꯗ ꯑꯗꯣ ꯁꯤꯒꯨꯝꯕꯁꯤꯀꯣ ꯑꯩ ꯍꯣꯔꯦꯟ ꯐꯖꯅ ꯍꯥꯏꯕꯤꯒꯦꯕ ꯍꯧꯖꯤꯛꯇꯤ ꯑꯩꯈꯣꯏ ꯇꯧꯗꯧꯔꯤꯁꯦ ꯑꯩꯈꯣꯏꯅꯗꯕꯤꯗ ꯀꯩꯦꯝ ꯈꯪꯗꯕꯤꯗꯀꯣ
ꯍ
ꯑꯩꯈꯣꯏꯅ ꯐ꯭ꯔꯦꯡꯂꯤ ꯑꯣꯏꯅ ꯋꯥꯔꯤ ꯁꯥꯟꯅꯁꯦ ꯅꯣꯏꯔꯣꯝꯗꯤ ꯁꯤ ꯅꯣꯡ ꯆꯨꯕ꯭ꯔꯣ
ꯉꯁꯤ ꯉꯁꯤꯕꯨꯗꯤ ꯆꯨꯗꯦ ꯈꯔ ꯐꯥꯏꯌꯦ ꯉꯔꯥꯡꯗꯤ ꯆꯨ ꯑꯁ ꯅꯨꯡꯗꯥꯡꯗꯤ
ꯑ ꯑ ꯅꯣꯡ ꯁ ꯐꯥꯏꯅꯦ ꯑꯩꯈꯣꯏꯔꯣꯝꯗꯗꯤ ꯅꯣꯡꯒ ꯑꯝꯇꯐꯥꯎ ꯆꯨꯗ꯭ꯔꯦꯗ
ꯑꯁ ꯍꯧꯖꯤꯛꯅ ꯅꯨꯡꯁꯤꯠꯁꯦ ꯀꯟꯅ ꯆꯦꯠꯂꯤꯅꯦ ꯂꯩꯕ ꯅꯨꯡꯉꯥꯏꯒꯕ꯭ꯔ
ꯁꯤ ꯇꯥꯔꯤꯁꯤ ꯅꯨꯡꯁꯤꯠ ꯃꯈꯣꯟ ꯑꯣꯏꯔꯝꯅꯤꯅꯦ
ꯍꯣꯏ ꯅꯨꯡꯁꯤꯠ ꯆ ꯀꯜꯂ
ꯑ ꯅꯪꯁꯤꯠ ꯀꯜꯦ ꯑꯁ
ꯑꯩꯕꯨꯗꯤ ꯀꯌꯥꯝ ꯅꯨꯡꯉꯥꯏꯔꯝꯔꯣꯏꯅ ꯅꯨꯡꯁꯤꯠ ꯀꯜꯂꯗꯤꯦ
ꯍꯣꯏ ꯅꯨꯡꯁꯤꯠ ꯌꯥꯝꯃꯗꯤ ꯂꯩꯕ ꯅꯨꯡꯉꯥꯏꯇꯦ ꯑꯁ ꯃꯥꯏꯁꯨ ꯉꯥꯏꯍꯥꯛ ꯂꯩꯔꯒ ꯃꯨꯠꯀꯗꯧꯕ꯭ꯔꯥ ꯈꯪꯗ꯭ꯔꯦ ꯇꯝꯕ ꯉꯝꯗ꯭ꯔꯦ
ꯃꯩꯕꯨꯗꯤ ꯃꯨꯠꯂꯣꯏꯗ ꯑꯗꯨ ꯑꯣꯏꯔꯁꯨ ꯃꯩꯗꯤ ꯍꯧꯖꯤꯛ ꯀꯅꯤ ꯌꯥꯝ ꯔꯤꯒꯨꯂꯔ ꯑꯣꯏꯔꯕꯅꯤꯅ ꯅꯣꯏ ꯄ꯭ꯔꯤꯄꯦꯗ ꯅꯠꯇ꯭ꯔꯣ
ꯑꯗꯨ ꯃꯔꯛ ꯃꯔꯛꯇꯗꯤ ꯑꯗꯨꯝ ꯃꯨꯠꯄꯀꯣ ꯑꯩꯈꯣꯏꯗ ꯂꯥꯛꯀꯗꯕ ꯑ ꯄ꯭ꯔꯤꯄꯦꯗ ꯂꯣꯏꯗ꯭ꯔꯦꯕ ꯁꯦꯝꯕ ꯂꯣꯏꯗꯕ ꯑꯩꯈꯣꯏꯒꯤ ꯃꯐꯝꯗ ꯀꯣ ꯁꯟ ꯑꯃ ꯁꯦꯝꯕ ꯑꯗꯨ ꯂꯣꯏꯔꯗꯤ ꯔꯤꯒꯨꯂꯔꯗꯤ ꯇꯧꯔ ꯌꯦꯗ
ꯑ
ꯑꯗ ꯍꯧꯖꯤꯛꯀꯥꯟ ꯂꯣꯏꯗ꯭ꯔꯤꯕ
ꯑꯣ ꯑꯩꯈꯣꯏꯔꯣꯝꯗꯗꯤꯀꯣ ꯃꯩꯁꯦ ꯃꯤ ꯑꯃꯅ ꯄꯪꯁ ꯅꯥꯗ ꯁꯥꯟꯅꯕ ꯂꯥꯛꯍꯟꯅꯤꯡꯕ ꯃꯇꯝꯗ ꯂꯥꯛꯍꯟ ꯃꯥꯅ ꯃꯨꯊꯠ ꯏ ꯉꯣꯝꯗꯅ ꯑꯃꯨꯛ ꯃꯨꯠꯊꯠ ꯑꯗꯨꯃꯥꯏꯅ ꯇꯧꯔꯒ ꯈꯣꯠꯂꯒ ꯂꯩꯔꯦꯕ ꯅꯨꯡꯉꯥꯏꯗꯨꯅꯦ
ꯑ
ꯅꯪꯗꯤ ꯅꯣꯏ ꯀꯅꯥ ꯀꯅꯥꯒ ꯂꯩꯔꯤꯅꯣ ꯅꯣꯏ ꯃꯤ ꯂꯣꯏ ꯁꯨꯔꯒ ꯂꯩꯕ꯭ꯔꯣ
ꯑꯁ ꯑꯩꯗꯤ ꯏꯃꯥ ꯕꯕꯥ ꯑꯩ ꯑꯩꯣꯏ ꯑꯍꯨꯝꯒ ꯂꯩꯌꯦꯦ
ꯑꯣ ꯏꯊꯟꯗꯔꯣ ꯂꯩ ꯏꯊꯇ ꯄꯣꯛꯏꯔꯣ ꯅꯪꯁꯦ
ꯅꯠꯇꯦ ꯑ ꯆꯤꯟꯅꯤꯅꯥ ꯃꯔꯤ ꯁꯨ ꯑꯗꯣ ꯃꯣꯏꯗꯤ ꯃꯄꯥꯟ ꯆꯠꯈꯤꯕꯀꯣ
ꯑꯣ ꯑꯣ ꯈꯪꯗꯕ ꯍꯥꯏꯕꯁꯦ ꯇꯁꯦꯡꯅ ꯈꯪꯗꯕꯒꯤꯅꯤꯀꯣꯇꯥꯥꯎ
ꯍ ꯍ ꯍ ꯍ
ꯎꯝ ꯅꯣꯏꯔꯣꯝꯗꯗꯤ ꯀꯩꯔꯣ ꯑꯗꯨꯗꯤ ꯆꯤꯡꯔꯣꯝꯅꯦ ꯍꯥꯏꯕꯗꯤ ꯉꯥ ꯐꯥꯕ ꯈꯣꯠꯄ ꯑꯗꯨꯝ ꯅꯨꯡꯉꯥꯏꯕ꯭ꯔꯣ
ꯉꯥ ꯐꯥꯕ ꯑꯗꯨꯒꯨꯝꯕ ꯑꯁ ꯏꯁꯤꯡ ꯍꯟꯗꯛꯇꯤ ꯏꯁꯤꯡ ꯆꯥꯎꯈ꯭ꯔꯦꯅꯦ ꯅꯣꯡ ꯁꯦ ꯐꯖꯅ ꯆꯨꯕꯅꯤꯅꯀꯣ ꯅꯣꯡꯁꯦ ꯅꯨꯃꯤꯀꯣꯗꯅꯤ ꯆ ꯎꯕ ꯀꯣ ꯍꯣꯏ ꯃꯔꯔ ꯃꯔꯔ ꯆꯜꯂꯦ
ꯑꯝ
ꯑꯗꯣ ꯌꯥꯝꯗꯕꯀꯣ
ꯑ ꯆꯤꯡꯒꯤ ꯉꯥꯒꯤ ꯃꯍꯥꯎꯗꯣ
ꯍꯣꯏ
ꯍꯥꯎꯕꯅꯦꯅꯦ ꯃꯍꯥꯎ ꯂꯩꯕꯅꯤꯅꯦ ꯃꯣꯏ
ꯍꯣꯏ ꯍꯥꯎꯣꯏ
ꯎꯝ ꯍꯣꯏꯁꯨꯁꯨ ꯃꯍꯥꯎꯁꯦ ꯀꯨꯏꯔꯦ ꯈꯛ ꯐꯪꯗ꯭ꯔꯤꯁꯦ ꯑꯩꯈꯣꯏꯁꯨ ꯆꯠꯊꯣꯛ ꯆꯠꯁꯤꯟ ꯀ ꯌꯥꯝ ꯀꯟꯅ ꯅꯨꯡꯉꯥꯏꯇꯕꯅꯤꯅꯀꯣ ꯗꯀꯥꯟꯗ
ꯍ
ꯂꯩꯒꯤ ꯑꯁ ꯑꯗꯨꯝ ꯈꯨꯟꯗ ꯑꯗꯨꯝ ꯂꯩꯔꯒ ꯁꯣꯅꯣ ꯆꯨꯔꯛꯑꯦꯅꯦ ꯋꯥꯈꯜꯒꯁ ꯀꯩꯝ ꯊꯣꯛꯂꯛꯇꯀꯦ ꯋꯥꯈꯜ ꯀꯩ ꯇꯧꯊꯣꯛꯁꯤꯔꯥ ꯇꯧꯊꯣꯛꯑꯁꯤꯔꯥ ꯍꯥꯏꯕꯁꯤ ꯀꯔꯤꯝ ꯒ꯭ꯌꯥꯟ ꯇꯔꯛꯇꯔꯅ ꯀ
ꯑꯥ
ꯑꯁ ꯀꯩ ꯃꯊꯦꯜꯕꯨꯗꯤ ꯊꯣꯡꯒꯦ ꯉꯁꯤꯁꯦ
ꯃꯁꯤꯁꯤꯁꯦ ꯑꯁ ꯈꯪꯗꯔꯦꯅꯦ ꯀꯔꯤ ꯊꯣꯡꯉꯁꯤꯔ ꯦꯃ ꯇꯗ꯭ꯔꯦ
ꯑꯌꯨꯛ ꯑꯌꯨꯛꯀꯤꯅ ꯑꯁꯤ ꯊꯣꯡꯗꯣꯏꯕ ꯅꯨꯡꯊꯤꯟꯒꯤꯅ ꯁꯤ ꯊꯣꯡꯗꯣꯏꯕ ꯑꯩꯈꯣꯏꯗꯗꯤ ꯍꯥꯟꯅ ꯂꯩꯗꯣꯏꯅꯤꯍꯦ ꯑꯩꯈꯣꯏ ꯆꯤꯡ ꯂꯣꯝ ꯂꯩꯔꯗꯤ ꯑꯁꯤ ꯂꯩꯔꯗꯤ ꯌꯥꯔꯅꯤ ꯅꯥꯄꯤ ꯀꯩꯀꯥꯗꯤ ꯂꯣꯏ ꯗ ꯍꯤꯟꯖꯥꯡ ꯀꯩꯀꯥ ꯍꯤꯟꯖꯥꯡ ꯅꯥꯄꯤ ꯀꯩꯀꯥꯗꯤ ꯂꯣꯏ ꯐꯪꯉꯃꯅꯤꯅꯦ
ꯍꯣꯏ ꯑꯗꯨꯗꯤ ꯑꯗꯨꯝ ꯐꯪꯉꯦ ꯑꯗꯣ ꯇꯣꯏꯅ ꯆꯥꯔꯗꯤ ꯇꯥꯟꯕꯀꯣ
ꯍꯣꯏ ꯍꯣꯏ ꯇ ꯇ ꯌꯥ ꯅꯅꯥꯄꯤ ꯍꯥꯏꯕ ꯒ꯭ꯔꯤꯟ ꯚꯦꯖꯤꯇꯦꯔꯤꯌꯥꯟ ꯑꯣꯏꯔꯗꯤꯀꯣ ꯈꯔ ꯐꯕ ꯑꯩꯈꯣꯏꯗꯤ ꯁꯥꯁꯨ ꯑꯃꯨꯛ ꯆꯥꯅꯤꯡꯉꯤ ꯀꯔꯤ ꯀꯔꯥ ꯑꯃꯨꯛ ꯆꯥꯅꯤꯡꯕꯅꯤ ꯍꯒꯤꯅꯤꯅ
ꯁꯥꯁꯨ ꯅꯨꯡꯇꯤ ꯆꯥꯔꯗꯤ ꯆꯥꯅꯤꯡꯕ ꯊꯣꯛꯇꯦꯗ ꯑꯗꯣ ꯃꯔꯛ ꯃꯔꯥꯛꯛꯇꯗꯤ ꯆꯥꯅꯤꯡꯕ ꯊꯥꯎꯕꯀꯣ
ꯑ ꯋꯤꯛꯁꯇꯒꯨꯝꯕ ꯑꯅꯤꯒꯨꯝꯕ ꯆꯥꯕꯁꯦ ꯍꯦꯟꯅ ꯅꯨꯡꯉꯥꯏꯔꯕꯅꯦ ꯑꯗꯨꯗꯣ ꯀꯥꯟꯅꯔꯕꯅꯦ
ꯎꯝ ꯑꯗꯨ ꯑꯗꯨꯅ ꯐꯔꯦ
ꯎꯝ ꯅꯨꯡꯇꯤꯒ ꯆꯥꯔꯒ ꯑꯩꯈꯣꯏꯗ ꯀꯥꯟꯅꯕꯁꯨ ꯀꯩꯝ ꯂꯩꯇꯦꯕ
ꯍꯛꯆꯥꯡꯗ ꯁꯣꯛꯄꯒꯨꯝꯕ ꯌꯥꯎꯕꯀꯣ ꯌꯥ ꯑꯗ ꯆꯪꯈꯤ ꯌꯥꯎꯅ ꯈꯔ ꯈꯔꯛꯇ ꯑꯗꯨꯝ ꯆꯥꯕ ꯑꯗꯨꯅ
ꯑ ꯎꯝ ꯅꯣꯏꯔꯣꯝꯗꯤ ꯑꯁ ꯏꯪ ꯑꯗꯨꯗꯤ ꯅꯣꯡꯁꯨ ꯆꯨꯔꯕꯅꯤꯅ ꯏꯪꯉꯝꯒꯅꯤꯅ ꯅꯨꯉꯥꯏꯔꯝꯒꯅꯤꯅꯦ ꯋꯦꯗꯔꯁꯤꯗꯤ
ꯑꯍꯣꯏ ꯈꯔꯗꯤ ꯑꯗꯨꯝ ꯂꯩꯕ ꯅꯨꯡꯉꯥꯏꯔꯦ ꯍꯣꯏ ꯏꯪꯁꯨ ꯌꯥꯝ ꯏꯪꯗꯕ ꯁꯥꯁꯨ ꯌꯥꯝ ꯁꯥꯗꯕ ꯀꯣ ꯋꯦꯗꯔꯗ ꯂꯩꯕ ꯑꯗꯨꯝ ꯅꯨꯡꯉꯥꯏꯕꯋ
ꯑꯩꯈꯣꯏꯔꯣꯝꯗꯨꯗꯤ ꯌꯥꯗ꯭ꯔꯦ ꯅꯣꯡꯁꯨ ꯆꯨꯗꯕꯅꯤꯅ ꯂꯧꯁꯨ ꯍꯧꯕ ꯌꯥꯗ꯭ꯔꯦ ꯑꯗꯨꯒ ꯀꯔꯤ ꯀꯔꯥ ꯑꯇꯣꯞꯄꯁꯨ ꯌꯥꯗ꯭ꯔꯦꯕ ꯂꯩꯕꯁꯨ ꯁꯨ ꯌꯥꯝ ꯅꯨꯡꯉꯥꯏꯇ꯭ꯔꯦꯅꯦ ꯁꯥꯕꯅꯤꯅ ꯂ ꯋꯥ ꯍ
ꯁꯥꯕ ꯃꯐꯝꯗꯗꯤ ꯍꯣꯏ ꯂꯩꯕ ꯅꯨꯡꯉꯥꯏꯇꯅꯤ
ꯅꯣꯡꯕꯨ ꯈꯤꯇꯪꯕꯨ ꯆꯨꯔꯗꯤꯀꯣ ꯈꯤꯇꯪ ꯐꯗꯣꯏꯕ ꯅꯣꯡꯁꯨ ꯆꯨꯗ꯭ꯔꯦ ꯑꯗꯨꯒ ꯑꯁ ꯀꯥꯡꯁꯨ ꯌꯥꯝꯕꯅꯦ ꯀꯣꯏꯔꯣꯑꯝꯅꯗꯤ
ꯑꯈꯣꯏ ꯔꯣꯝꯖ ꯍꯟꯗꯛꯇꯤ ꯅꯨꯡꯁꯤꯠ ꯃꯔꯥꯡ ꯃꯔꯥꯡ ꯑ ꯅꯨꯡꯁꯤꯠ ꯃꯔꯛ ꯃꯔꯛꯇ ꯁꯤꯠꯄ ꯑꯗꯨꯝ ꯇꯧꯕꯅꯤꯅꯀꯣ ꯀꯥꯡꯗꯤ ꯂꯩꯇꯦꯗ
ꯋꯥ ꯑꯣ ꯅꯨꯡꯁꯤꯠ ꯁꯤꯜꯂꯗꯤ ꯍꯣꯏ ꯂꯩꯗꯤ ꯂꯩꯇꯕꯅꯤ